ꯎ ꯏꯆꯦ ꯑꯣ ꯏꯆꯦꯕꯨ ꯍꯧꯖꯤꯛ ꯆꯥꯛ ꯏꯁꯤꯡ ꯆꯥꯕꯤꯔꯕꯣ
ꯑ ꯑꯩꯁꯦ ꯆꯥꯛꯇꯤ ꯆꯥꯗ꯭ꯔꯤꯅ ꯆꯥꯛꯁꯦ ꯊꯣꯡꯉꯝꯕꯅꯦ
ꯑꯩꯁꯦ ꯏꯆꯦꯗ ꯋꯥꯗ ꯇꯥꯟꯅꯖꯅꯤꯡꯗꯅ ꯐꯣꯟꯁꯨ ꯇꯧꯖꯔꯛꯏꯅꯤ
ꯎꯝ ꯎꯝ ꯍꯥꯏꯌꯨ
ꯏꯆꯦ ꯑꯩꯗꯣ ꯍꯟꯗꯛꯁꯨ ꯎꯝ ꯑꯩꯒꯤꯁꯦ ꯂꯧꯁꯦ ꯑꯅꯤꯔꯛ ꯆꯥꯕꯤ ꯇꯧꯖꯧꯦꯔꯤꯕꯀꯣ ꯑꯗꯣ ꯑꯩꯁꯦ ꯍꯧꯖꯤꯛꯁꯦ ꯏꯁꯤꯡꯁꯦ ꯍꯥꯏꯗꯤ ꯐꯪꯕꯁꯦ ꯋꯥꯔꯕ ꯏꯆꯦ
ꯑꯥ
ꯑꯗꯣ ꯀꯩꯒꯨꯝꯕ ꯎꯝ ꯀ ꯇꯔꯦ
ꯏꯅꯥꯎ ꯌꯥꯝ ꯂꯥꯡꯉꯤꯅ ꯀꯔ ꯀꯔꯤ ꯈꯠꯅ ꯆꯩꯅꯕ ꯌꯥꯎꯕ꯭ꯔꯣ
ꯌꯥꯎꯗꯣꯏꯁꯦ ꯍꯥ ꯏ ꯏꯃꯨꯡꯁꯦ ꯃꯤ ꯈꯤꯇꯪ ꯌꯥꯝꯕꯁꯤꯗ
ꯑꯣ ꯑꯣ
ꯍꯥꯏꯌꯨ ꯍꯥꯏꯌꯨ ꯏꯅꯥꯎꯅ ꯍꯥꯏꯅꯤꯡꯕꯗꯣ
ꯑꯣ ꯑꯗ ꯑꯩꯁꯦ
ꯑ ꯑꯗꯨ
ꯑꯗꯨꯃꯥꯏꯅ ꯍꯥꯏꯗꯤ ꯂꯧ ꯎꯕꯒꯤ ꯇꯧꯕꯁ ꯏꯁꯤꯡ ꯁꯨꯝ ꯆꯤꯡꯕꯗꯣ ꯏꯆꯦꯍꯣꯏꯒꯤꯗꯤ ꯏꯇꯩꯗꯣ ꯂꯧꯎ ꯁꯤꯡꯎꯕꯒꯤ ꯐꯖꯅ ꯑꯗꯨꯝ ꯍꯩ ꯍꯥꯏ ꯑꯗꯨꯝ ꯇꯥꯖꯕ ꯑꯗꯨꯗ ꯑꯩꯁꯦ ꯏꯁꯤꯡ ꯆꯤꯡ ꯈꯣꯠꯇꯧꯕꯗꯣ ꯑ ꯀꯩꯁꯨ ꯍꯥꯏꯗꯤ ꯇꯨꯔꯦꯟꯗꯒꯤ ꯑꯣꯏꯅ ꯏꯁꯤꯡꯁꯦ ꯍꯥꯏꯗꯤ ꯏꯊꯩ ꯂꯧꯈꯣꯡ ꯏꯁꯤꯡ ꯂꯧꯅꯕꯁꯨ ꯑꯐꯥꯎ ꯂꯩꯇ꯭ꯔꯦꯕ
ꯑꯝ
ꯑꯗꯣ ꯑꯩꯁꯦ ꯇꯨꯔꯦꯟꯗꯒꯤ ꯏꯁꯤꯡꯗꯣ ꯑꯣꯏꯅ ꯆꯤꯡꯉꯒ ꯑꯣꯏꯅ ꯇꯧꯔꯁ ꯍꯥꯏꯅ ꯈꯟꯕꯗꯣ ꯀꯩꯁꯨꯝ ꯀꯩ ꯍꯥꯏꯇꯥꯔꯦ ꯍꯌꯦꯡ ꯂꯧꯎꯕ ꯈꯣꯠꯄꯗ ꯑ ꯀꯥꯟꯅ ꯔꫭꯏꯗꯕ꯭ꯔꯥ ꯅꯠꯇ꯭ꯔꯒ ꯃꯥꯡꯊꫭꯛ ꯂꯣꯏꯅ ꯂꯥꯏ ꯑꯍꯥꯎ ꯍꯥꯏꯗꯤ ꯃꯍꯩ ꯆꯥꯔꯣꯏꯗꯕ ꯆꯥꯔꯥꯅ ꯆꯃꯝꯅꯗꯅ ꯏꯇꯩꯗ ꯍꯪꯖꯔꯛꯀꯦ ꯇꯧꯅꯦ
ꯑꯗꯨꯒꯤꯗꯤ ꯏꯅꯥꯎꯈꯩ ꯍꯥꯏꯗꯤ ꯀꯩꯁꯨꯝꯇ ꯊꯣꯏꯗꯣꯛꯄ ꯂꯩꯇꯦꯀꯣ ꯍꯥꯏꯕꯗꯤ ꯏꯁꯤꯡ ꯋꯥꯠꯂꯗꯤ ꯑꯩꯅ ꯍꯥꯏꯁꯤ ꯃꯍꯩ ꯃꯔꯣꯡꯗꯨꯁꯨ ꯃꯍꯩ ꯆꯥꯔꯣꯏꯗꯣꯏꯅꯤ
ꯎꯝ
ꯏꯁꯤꯡ ꯑꯁꯤꯅ ꯑꯗꯨꯝ ꯄꯤꯔꯤꯈꯩ ꯄꯣꯠꯁꯨ ꯐꯗꯣꯏꯅꯤ ꯑꯗꯨꯅ ꯍꯥꯏꯗꯤ ꯇꯨꯔꯦꯟꯗꯒꯤ ꯃꯅꯥꯛ ꯅꯛꯄꯗꯒꯤ ꯑꯗꯨꯝ ꯏꯅꯥꯎꯒꯤ ꯂꯧꯕꯨꯛꯇ ꯏꯁꯤꯡꯗꯣ ꯑꯗꯨꯝ ꯊꯥꯖꯕ ꯌꯥꯅꯤ ꯑꯩꯈꯣꯏꯅ
ꯑꯣ ꯑꯗꯨꯕꯨ ꯑꫭꯏꯗꯤ ꯀꯩꯁꯨ ꯀꯥꯏꯗ꯭ꯔꯦ ꯑꯩꯗꯤ ꯀꯩ ꯍꯥꯏꯇꯥꯔꯦ ꯏꯁꯤꯡ ꯌꯥꯎꯗꯕꯁꯨ ꯂꯩꯇꯕꯗꯨꯗ ꯄꯪꯄꯥꯇ ꯄꯥꯈꯠꯂꯕ ꯏꯆꯦꯁꯦ
ꯑꯣ ꯏꯅꯥꯎꯒꯤꯁꯦ ꯑꯅꯤꯔꯛ ꯆꯥꯕꯤꯔꯥ
ꯎꯝ ꯏꯆꯦ ꯍꯟꯗꯛꯇꯤ ꯑꯅꯤꯍꯦꯛ ꯆꯥꯕꯤ ꯑꯣꯏꯅ ꯍꯦꯛꯇ ꯎꯁꯜꯂꯤ
ꯑꯣ ꯃꯃꯥꯡꯗꯤ ꯑꯗꯨꯝ ꯐꯧꯁꯦ ꯍꯥꯏꯗꯤ ꯑꯗꯨꯝ ꯊꯥꯕꯗ ꯑꯗꯨꯝ ꯍꯥꯏꯗꯤ ꯌꯥꯝ ꯊꯣꯛꯈꯤꯕ꯭ꯔꯥ ꯊꯣꯛꯇꯕ꯭ꯔꯥ ꯀꯃꯥꯏꯅ ꯇꯧꯋꯅ
ꯐꯧ ꯎꯔꯤꯁꯦ ꯎꯝ ꯀꯩ ꯍꯥꯏꯇꯥꯔꯦ ꯆꯥꯡꯆꯠ ꯑꯃꯗ ꯑꯗꯨꯝ ꯕꯣꯔꯥ ꯅꯤꯐꯨ ꯌꯥꯡꯈꯩꯕꯨꯗꯤ ꯑꯗꯨꯝ ꯊꯣꯛꯈꯤꯑ ꯑꯗꯨꯗ ꯎꯝ ꯍꯗꯀꯤ ꯀꯌꯥ ꯊꯣꯛꯀꯗꯣꯔꯤꯕꯅꯣ ꯈꯪꯗ꯭ꯔꯦ ꯁꯤ ꯍꯥꯏꯗꯤ ꯑ ꯀꯔꯤ ꯀꯔꯤ ꯃꯤꯒꯤ ꯍꯤꯗꯥꯛ ꯂꯥꯡꯊꯛ ꯀꯥꯕ ꯈꯣꯠꯄ ꯇꯣꯛ ꯄꯨꯇꯣꯛ ꯑꯗꯨꯁꯨ ꯏꯆꯦ ꯐꯖꯅ ꯈꯪꯗꯕꯗꯧ ꯏꯆꯦ ꯂꯧꯁꯦ ꯎꯕꯗ ꯉꯥꯏꯔꯤꯕꯅꯤ ꯑꯩꯈꯣꯏꯁꯨ ꯗꯥꯏꯗꯤ ꯈꯪꯗꯕꯩꯁꯦ
ꯉꯅ ꯁꯦꯝꯕꯤꯕ ꯀꯜꯂꯤꯈꯩ ꯃꯍꯩ ꯃꯌꯥꯝ ꯑꯃ ꯆꯥꯗꯣꯏꯅꯤ ꯑꯗꯣ ꯇꯣꯏ ꯏꯅꯥꯎ ꯆꯥꯛ ꯏꯁꯤꯡꯅ ꯆꯥꯔꯕ꯭ꯔꯣ
ꯆꯥꯛ ꯏꯁꯤꯡꯁꯦꯖꯗ꯭ꯔꯤꯁꯦ ꯆꯥꯛ ꯏꯁꯤꯡꯕꯒꯤ ꯊꯣꯡꯕ ꯍꯧꯔꯦ ꯑꯗꯨꯃ ꯑꯥꯏꯩꯅ ꯆꯥꯛ ꯊꯣꯡ ꯊꯣꯡꯉꯒꯤ ꯆꯦꯗ ꯑꯝꯇ ꯅꯤꯡꯁꯤꯡꯉꯦꯗ ꯍꯪ ꯍꯧꯒꯦꯅ ꯇꯧꯔꯤꯅꯤꯆꯦ
ꯄꯥꯏꯚꯥꯏ ꯇꯥꯟꯅꯒꯗ ꯃꯅꯤ ꯀꯔꯤ ꯌꯦꯟꯖꯥꯡ ꯊꯣꯡꯉꯕ
ꯆꯦꯁꯦ ꯀꯅꯥ ꯊꯣꯡꯉꯦ ꯎꯝ ꯉꯥ ꯑꯃ ꯊꯣꯡꯉꯒ ꯎ ꯁꯂꯥꯠ ꯑꯃ ꯇꯧꯔꯒꯦ ꯇꯧꯕꯁꯦ ꯍꯥꯏꯗꯤ ꯏꯟꯖꯥꯡ ꯀꯥꯁꯦꯁꯦ ꯑꯍꯥꯎ ꯆꯥꯗꯕ ꯀꯨꯏꯔꯦ ꯋꯥꯈꯟꯁꯦ ꯂꯧꯒꯤ ꯑꯃꯨꯛ ꯆꯦꯜꯂꯤꯉꯦ ꯑꯃꯒꯤ ꯑꯃꯨꯛ ꯊꯕꯛꯁꯦ ꯀꯣꯏꯁꯤꯟ ꯆꯜꯂꯤꯉꯦ ꯑꯗꯨ ꯅꯪ ꯉꯁꯤꯗꯤ ꯉꯥꯏꯍꯥꯛ ꯄꯣꯊꯥꯔꯤꯉꯩꯁꯤꯗ ꯏꯟꯁꯥꯡ ꯑꯍꯥꯎ ꯑꯝꯇ ꯆꯥꯍꯧꯔꯁꯤꯅ ꯑꯣ ꯏꯆꯦꯗꯤ ꯀꯩꯀꯩ ꯏꯟꯁꯥꯡꯗꯤ ꯊꯣꯡꯉ ꯃꯕ ꯆꯥꯛ ꯏꯁꯤꯡꯒ ꯊꯣꯡꯕ ꯊꯣꯡꯉꯕ ꯏꯆꯦ
ꯊꯣꯡꯉꯦ ꯆꯥꯛꯁꯦ ꯑꯗꯣ ꯏꯟꯁꯥꯡꯗꯤ ꯉꯁꯤꯗꯤ ꯆꯝꯐꯨꯠ ꯑꯃ ꯐꯨꯠꯂꯦ ꯀꯥꯡꯒꯧ ꯑꯃ ꯇꯧꯔꯦ ꯑꯃ ꯏꯔꯣꯜꯂꯦ ꯑꯗꯨꯃꯥꯏꯅ ꯇꯧꯔꯛꯏꯅ
ꯑꯣ ꯑꯗꯨꯁꯦ ꯍꯧꯖꯤꯛꯁꯤꯕꯨ ꯃꯇꯝꯁꯤꯕꯨ ꯀꯃꯥꯏ ꯀꯃꯥꯏꯅ ꯇꯧꯔ ꯂꯤꯟꯕ ꯑꯩꯒꯤꯁꯤ ꯁꯥꯁꯨ ꯁꯥꯒꯠꯂꯛꯑꯕꯅꯤꯅ
ꯃꯇꯝ ꯂꯦꯟꯕꯁꯦ ꯌꯨꯝꯒꯤ ꯊꯕꯛ ꯏꯟꯈꯥꯡ ꯌꯨꯡꯒꯤ ꯊꯕꯛ ꯏꯟꯈꯥꯡ ꯍꯥꯏꯁꯦ ꯑꯗꯨꯨꯝ ꯍꯧꯒꯠꯂꯛꯅꯤ ꯍꯧꯒꯠꯂꯛꯑꯒ ꯇꯧꯕ ꯌꯥꯕ ꯊꯕꯛ ꯈꯔ ꯇꯧꯔꯅꯤ ꯆꯥꯛ ꯏꯁꯤꯡ ꯑꯃꯨꯛ ꯊꯣꯡꯕ ꯑꯃꯨꯛ ꯆꯥꯕ
ꯎꯝ
ꯊꯕꯛ ꯉꯥꯏꯍꯥꯛ ꯇꯧꯔꯒ ꯑꯃꯨꯛ ꯄꯣꯊꯥꯕ ꯁꯤꯅꯤ ꯁꯥꯕꯁꯤꯁꯨ ꯁꯥꯔꯦ ꯍꯧꯖꯤꯛꯇꯤ ꯅꯣꯡ ꯑꯃꯨꯛꯇ ꯎꯟꯁꯥ ꯑꯃꯨꯛ ꯁꯥ
ꯑꯗꯣ ꯎꯝ ꯏꯆꯦꯍꯣꯏꯒꯤ ꯐꯥꯔꯝ ꯇꯧꯔꯤꯗꯅ
ꯑꯣ
ꯑꯗꯣ ꯐꯥꯔꯝꯗ ꯉꯥ ꯀꯩꯀꯥ ꯊꯥꯗ ꯈꯣꯠꯇ ꯇꯧꯗꯣꯏꯁꯦ ꯍꯥꯏꯗꯤ ꯉꯥ ꯃꯆꯤꯟꯖꯥꯛꯅ ꯀꯃꯥꯏꯅ ꯇꯥꯕ ꯈꯣꯠꯄꯗꯣ
ꯍ
ꯍꯥꯏꯐꯦꯠꯇ ꯑꯩꯉꯣꯟꯗꯁꯨ ꯍꯥꯏꯗꯤ ꯑꯝꯇ ꯁꯥꯟꯅꯕꯝ ꯂꯞꯅ ꯑꯝꯇ ꯍꯥꯏꯕꯤꯔꯗꯤ ꯅꯨꯡꯉꯥꯏꯅꯤ ꯑꯩꯒꯤꯁꯨ ꯍꯟꯗꯛ ꯐꯥꯝ ꯑꯅꯧꯕ ꯑꯃ ꯂꯧꯕꯅꯦ
ꯍ
ꯑꯩꯒꯤ ꯂꯧ ꯎꯔꯤꯗꯨꯒꯤ ꯅꯥꯀꯟꯗ
ꯎꯝ
ꯑꯗꯨꯗꯩ ꯑꯩꯁꯨ ꯀꯃꯥꯏ ꯀꯃꯥꯏꯅ ꯃꯥꯏ ꯄ꯭ꯔꯣꯁꯦꯁꯇꯣ ꯈꯪꯗꯦ ꯑꯗꯨ ꯏꯆꯦ ꯈꯪꯉꯗꯤ ꯏꯆꯦ ꯈꯔ ꯑꯝꯇ ꯍꯥꯏꯕꯤꯔꯛꯀꯦꯔꯥ
ꯊꯥꯗꯩꯌꯦ ꯉꯥ ꯊꯥꯗꯕꯁꯤꯁꯨ ꯀꯥꯟꯅꯩꯗꯣ
ꯎꯝ
ꯍꯥꯏꯗꯤ ꯉꯥꯁꯤꯗꯤ ꯁꯦꯕꯥꯁꯨ ꯌꯥꯝꯅ ꯆꯪꯉꯤꯗꯣ ꯃꯣꯏꯗ ꯄꯤꯖꯔꯤꯁꯦ ꯊꯥꯎꯊꯤ ꯑꯗꯒꯤ ꯆꯤꯡꯀꯨ ꯑꯗꯒꯤ ꯅꯥꯄꯤꯒꯨꯝꯕ ꯅꯥꯄꯤ ꯆꯥꯕꯤ ꯑꯗꯨꯅ ꯃꯣꯏꯗꯤ ꯅꯥꯄꯤꯗꯣ ꯐꯕꯤꯔ ꯁꯖꯤꯛꯇꯣ ꯐꯟꯕꯤꯔꯒ ꯑꯗꯨꯝ ꯊꯥꯗꯕꯤꯕ
ꯎꯝ
ꯁꯤꯁꯤꯡꯁꯤ ꯄꯤꯖ ꯑꯩꯅ ꯎ
ꯑꯣ ꯑꯗꯨꯗꯁ ꯊꯥꯎꯇꯤꯁꯤꯗꯤ ꯎ ꯀꯃꯥꯏꯅ ꯇꯧꯕ ꯀꯔꯝꯕ ꯊꯥꯎꯊꯤ ꯃꯈꯜꯅꯣ ꯍꯥꯏꯗꯤ ꯉꯥꯗꯨꯗ ꯊꯥꯗꯕꯗꯣ ꯑꯗꯤ ꯆꯨꯝꯅꯒꯤ ꯑꯩꯈꯣꯏꯒꯤ ꯒꯥꯔꯤꯒꯤ ꯊꯧꯊꯤꯔ ꯅꯠꯇ꯭ꯔꯒꯅ ꯇꯣꯉꯥꯟꯅ ꯒꯥꯔꯤꯒꯤ ꯄꯥꯔꯠ ꯃꯈ ꯍꯔꯥꯎꯗꯒꯤ ꯑꯣꯏꯅ ꯇꯣꯉꯥꯟꯅ ꯁꯦꯡꯅ ꯑꯣꯏꯅ ꯂꯩꯕ ꯈꯣꯠꯄ ꯀꯃꯥꯏꯅ ꯇꯧꯋꯁꯦ
ꯅꯠꯇꯦ ꯅꯠꯇꯦ ꯏꯅꯥꯎ ꯑꯗꯨꯒꯨꯝꯕ ꯊꯥꯎꯊꯤ ꯅꯠꯇꯦꯀꯣ ꯍꯥꯏꯗꯤ ꯑꯥ ꯑꯈꯣꯏꯒꯤ ꯍꯪꯒꯥꯝ ꯁꯨꯝꯊꯣꯛꯈꯤꯕ ꯍꯪꯒꯥꯝ ꯃꯔꯨꯗꯒꯤ ꯍꯪꯒꯥꯝ ꯊꯥꯎ ꯁꯨꯝꯊꯣꯛꯈꯤꯕꯒꯤ ꯑꯂꯦꯝꯕ ꯃꯊꯤꯗꯣ
ꯑꯣ ꯑꯣ
ꯑꯗꯨꯗꯨꯅꯤ ꯑꯗꯨꯗꯣ
ꯑꯗꯨꯅꯦ ꯌꯦꯡꯉꯨꯅꯦ ꯏꯆꯦ ꯏꯆꯦꯗ ꯃꯃꯨꯠ ꯇꯥꯅ ꯍꯪꯉꯝꯗ꯭ꯔꯗꯤ ꯑꯩꯕꯨ ꯒꯥꯔꯤꯒꯤ ꯊꯧꯊꯤꯗꯣꯏꯅ ꯍꯥꯏꯊꯔꯝꯅꯤꯗ ꯑꯩꯁꯦ
ꯎꯝ
ꯑꯗꯨꯗꯤ ꯆꯦꯡꯀꯨꯞꯁꯤꯗꯤ ꯍꯧꯖꯤꯛꯀꯥꯟꯁꯦ ꯑꯗꯨꯝ ꯐꯪꯅꯗ꯭ꯔꯦ ꯍꯥꯏꯇꯥꯔꯦ ꯃꯤꯁꯤꯡꯁꯦ ꯁꯥ ꯉꯥ ꯂꯣꯏꯕ ꯃꯌꯥꯝ ꯂꯩꯔꯕꯅꯤꯅꯀꯣ ꯑꯗꯨ ꯏꯆꯦꯈꯣꯏꯁꯤ ꯆꯦꯡꯒꯨꯞꯁ ꯀꯃꯥꯏ ꯇꯧꯔꯤꯒꯦ ꯍꯧꯖꯤꯛ
ꯆꯦꯡꯒꯨꯞꯁꯦ ꯍꯧꯖꯤꯛꯇꯤ ꯁꯤꯡꯗ꯭ꯔꯗꯤ ꯐꯪꯗ꯭ꯔꯦ ꯍꯥꯏꯇꯥꯔꯦ ꯍꯥꯏꯗꯤ ꯐꯧ ꯇꯛꯄ ꯃꯤꯗ ꯂꯧꯍꯜꯂꯛꯇ꯭ꯔꯗꯤꯀꯣ ꯂꯧꯕ ꯐꯪꯗ꯭ꯔꯦꯕ ꯑꯗꯨꯅ ꯁꯤꯡꯉ ꯁꯤꯡꯉꯒ ꯂꯧꯋꯦ
ꯑꯗꯨ ꯏꯅꯥꯎꯒꯤꯗꯤ ꯉꯥ ꯃꯆꯥꯁꯦ ꯀꯌꯥꯝ ꯊꯥꯗꯒꯦ ꯈꯜꯂꯤꯕ
ꯏꯆꯦ ꯉꯥ ꯃꯆꯥꯁꯦ ꯑꯩꯁꯦ ꯎꯝ ꯃꯈꯜ ꯃꯈꯜ ꯂꯣꯏ ꯁꯨꯄꯤꯗꯣ ꯏꯆꯦ ꯍꯥꯏꯗꯤ ꯔꯧꯒꯨꯝꯕ ꯒ꯭ꯔꯥꯁ ꯀꯞꯒꯨꯝꯕ ꯅꯥꯄꯤ ꯆꯥꯕꯤꯒꯨꯝꯕ ꯇꯨꯡꯍꯟꯕꯤꯒꯨꯝꯕꯁꯦ ꯃꯣꯏ ꯄꯨꯂꯞꯁꯦ ꯄꯨꯟꯁꯤꯟꯅꯒ ꯍꯥꯏꯗꯤ ꯉꯥ ꯃꯆꯥ ꯑꯗꯨꯃꯥꯏꯅ ꯂꯤꯁꯤꯡ ꯑꯅꯤꯃꯨꯛ ꯂꯧꯒꯦꯅꯗꯤ ꯍꯥꯏꯅꯈ꯭ꯔꯦ ꯏꯆꯦ
ꯍꯣ ꯐꯩ ꯐꯩ
ꯑꯗꯣ ꯏꯆꯦꯍꯣꯏꯒꯤ
ꯎꯝ ꯐꯥꯝꯒꯗꯤ ꯇꯧꯔꯤꯕ꯭ꯔꯣ ꯑꯗꯨ ꯏꯆꯦ
ꯅꯨꯃꯤꯗꯥꯡ ꯁꯪꯅ ꯈꯣꯠꯅꯕ ꯑꯗꯒꯤꯗꯤ ꯉꯥ ꯃꯆꯤꯟꯖꯥꯛꯁꯤꯅ ꯀꯔꯝ ꯀꯔꯝꯕ ꯃꯇꯝꯗꯒ ꯊꯥꯒꯦ ꯏꯆꯦ
ꯎꯝ ꯁꯪꯕꯁꯦ ꯑꯈꯣꯏꯅ ꯑꯗꯨꯝ ꯂꯩꯔꯦ ꯑꯗꯒꯤ ꯃꯆꯤꯟꯖꯥꯛꯁꯤꯅ ꯅꯨꯡꯗꯥꯡ ꯋꯥꯏꯔꯝꯒꯨꯝꯕ ꯑꯗꯒꯤꯗꯤ ꯑꯌꯨꯛꯀꯨꯝꯕ ꯁꯪꯒꯨꯝꯕꯗ ꯊꯥꯏ
ꯑꯣ
ꯑꯗꯣ ꯑꯗꯨꯝ ꯍꯥꯏꯗꯤ ꯉꯍꯥꯛꯇꯪꯗ ꯊꯥꯗ꯭ꯔ ꯗ꯭ꯔꯁꯨ ꯊꯗꯌꯥꯒ ꯎꯝ ꯍꯤꯡꯒꯣꯟꯒꯤ ꯅꯥꯀꯟ ꯅꯥꯀꯟꯗ ꯑꯗꯨꯝ ꯏꯟꯖꯥꯡ ꯅꯥꯄꯤ ꯊꯥꯕ ꯌꯥꯕꯀꯣ
ꯑꯣ
ꯁꯦꯕꯣꯠꯀꯨꯝꯕ ꯀꯥꯔꯣꯠ ꯑꯈꯥꯕꯤ ꯑꯗꯨꯝ ꯊꯥꯖꯤꯟꯕ ꯌꯥꯏ ꯃꯠ ꯍꯥꯏ ꯃꯇꯥꯏ ꯃꯇꯥꯏꯗ ꯑꯗꯨꯝ ꯍꯪꯒꯥꯝꯒꯨꯝꯕꯁꯤꯁꯨ ꯍꯨꯟꯖꯤꯟꯕ ꯌꯥꯏꯀꯣ
ꯑꯣ ꯌꯥꯝ ꯌꯥꯝ ꯐꯩ ꯏꯆꯦ ꯀꯥꯟꯅꯩ
ꯑꯥ ꯂꯧꯕꯨꯛꯀꯤ ꯂꯩꯕꯥꯛꯁꯤꯗꯤ ꯂꯩꯍꯥꯎꯗꯤ ꯑꯗꯨꯝ ꯐꯕꯅꯦꯕ
ꯎꯝ
ꯑꯗꯨꯅ ꯍꯨꯖꯤꯜꯂꯣ
ꯍꯣꯏ ꯏꯆꯦ ꯑꯗꯨꯗꯤ ꯎꯝ ꯀꯩ ꯍꯥꯏꯇꯥꯔꯦ ꯑꯩꯒꯤꯁꯨ ꯍꯥꯟꯅ ꯍꯪꯒꯥꯝ ꯍꯨꯟꯈꯤꯕꯩ ꯃꯔꯨ ꯈꯔ ꯂꯩꯌꯦ ꯑ ꯏꯆꯦꯍꯣꯏꯗꯁꯨ ꯈꯔ ꯑꯃ ꯄꯤꯔꯛꯀꯦ ꯍꯥꯏꯗꯤ ꯑ ꯏꯆꯤ ꯍꯧꯒ ꯑ ꯔꯤꯡꯕꯗꯨꯁꯨ ꯈꯔ ꯍꯎꯧꯍꯟ ꯆꯠꯂꯨ ꯍꯥꯏꯗꯤ ꯑꯩꯒꯤ ꯍꯪꯒꯥꯝ ꯃꯔꯨꯁꯦ ꯌꯥꯝ ꯑꯍꯥꯎꯕ ꯍꯪꯒꯥꯝ ꯃꯔꯨꯗꯨꯅꯦꯕ ꯏꯠꯆꯦ
ꯎꯝ ꯍꯣꯏ ꯍꯣꯏ
ꯑꯗꯨꯗꯏꯁꯦ ꯑ ꯀꯩꯅꯣꯒꯤ ꯑꯩꯈꯣꯏ ꯔꯤꯡꯕꯒꯤ ꯑꯀꯣꯏꯕꯗ ꯄꯣꯠꯆꯩ ꯊꯥꯕꯁꯦ
ꯑꯝ
ꯁꯤꯁꯦ ꯍꯥꯔ ꯍꯥꯠꯇ꯭ꯔꯁꯨ ꯑꯗꯨꯝ ꯌꯥꯔꯗ꯭ꯔꯥ ꯅꯠꯇ꯭ꯔꯒꯅ ꯑꯩꯈꯣꯏꯅ ꯄꯣꯠꯇꯨ ꯊꯥꯔꯤꯉꯩꯗꯨꯛ ꯍꯥꯔ ꯅꯨꯡ ꯀꯩꯀꯩꯃꯨꯛ ꯆꯥꯏꯁꯤꯟꯒꯗ꯭ꯔꯔꯤ ꯏꯆꯦ
ꯑꯗꯨꯗ ꯊꯥꯔꯗꯤ ꯍꯥꯏꯗꯤ ꯍꯥꯥꯟꯔ ꯅꯨꯡꯒꯤꯗꯤ ꯌꯥꯝ ꯀꯟꯅ ꯃꯊꯧ ꯇꯥꯔꯔꯣꯏꯀꯣ ꯍꯥꯏꯕꯨꯗꯤ ꯂꯧꯕꯨꯛꯀꯤ ꯂꯩꯕꯥꯛ ꯍꯥꯏꯁꯤꯗꯕꯨ ꯃꯤꯅꯁꯨ ꯑꯗꯨꯝ ꯍꯥꯏꯅꯕ ꯇꯥꯔꯝꯃꯅꯤ ꯏꯅꯥꯎꯅ ꯑꯗꯨꯅꯞ ꯑꯩꯈꯁꯨ ꯑꯩꯈꯣꯏꯒꯤ ꯈꯔ ꯈꯔ ꯄꯥꯟꯕ ꯍꯧꯔꯛꯄꯒꯤꯗꯣ ꯑꯗꯨ ꯑ ꯈꯤꯇꯪ ꯈꯤꯇꯪ ꯍꯦꯛ ꯍꯥꯞꯄꯤꯕ ꯑꯗꯨꯗꯒꯤꯗꯤ ꯍꯥꯞꯇ꯭ꯔꯁꯨ ꯌꯥꯔꯅꯤ
ꯑꯣ
ꯑꯗꯣ ꯏꯆꯦꯒꯤ ꯏꯆꯥ ꯅꯨꯄꯥ ꯑꯃ ꯂꯩꯕꯗꯨꯕꯨ ꯃꯥꯕꯨ ꯀꯃꯥꯏ ꯀꯃꯥꯏ ꯇꯧꯔꯒꯦ ꯍꯥꯏꯗꯤ ꯍꯥꯟꯅ ꯃꯆꯥꯥꯗꯣ ꯄꯦꯠ ꯄꯦꯠ ꯅꯥꯏꯌꯦꯅ ꯇꯧꯕꯗꯨꯕꯨ ꯈꯔ ꯐꯔꯣ ꯀꯃꯥꯏꯅ ꯇꯧꯔꯒꯦ ꯏꯆꯦ
ꯐꯔꯦ ꯐꯔꯦ ꯌꯥꯝ ꯐꯔꯦ ꯍꯧꯖꯤꯛꯇꯤ ꯍꯥꯏꯗꯤ ꯑꯉꯥꯡ ꯑꯣꯏꯔꯤꯉꯩꯒ ꯍꯧꯖꯤꯛꯀꯗꯤ ꯃꯁꯥꯁꯦ ꯍꯧꯖꯤꯛꯃꯛ ꯈꯔ ꯐꯔꯦ ꯃꯥꯁꯨ ꯐꯥꯝꯗꯨ ꯁꯦꯟꯅꯕꯗ ꯃꯇꯦꯡ ꯌꯥꯝ ꯄꯥꯡꯉꯦ ꯑꯩꯒꯤ ꯃꯍꯥꯛꯥ ꯑꯃ ꯂꯩꯕꯒꯤꯁꯨ ꯑꯩꯉꯣꯟꯗ ꯋꯥꯠꯇ꯭ꯔꯤꯅꯤ
ꯆꯥꯎꯧꯔꯝꯃꯅꯤꯅꯦ ꯀꯣꯏ ꯏꯆꯦ ꯑꯗꯨꯗꯕꯨꯁꯨ
ꯆꯥꯎꯔ
ꯑꯗꯨꯣ ꯑ ꯏꯆꯦꯒꯤ ꯑ